ꯇꯔꯕ
ꯍꯜꯂꯣ ꯚꯏ
ꯀꯩꯅꯣ ꯃꯤ ꯈꯠꯅꯕ ꯌꯥꯎꯕ ꯀꯩꯅꯣ ꯌꯥꯝ ꯂꯥꯡꯉꯦ
ꯈꯪꯗꯦ ꯑꯩꯈꯣꯏ ꯏꯃꯨꯡꯁꯦ ꯃꯤꯒꯤ ꯃꯤ ꯉꯥꯛꯇꯅꯦ ꯏꯕꯨꯡꯉꯣ ꯃꯤ ꯇꯔꯥꯅꯤꯊꯣꯏ ꯂꯩꯕ ꯑꯩꯈꯣꯏ ꯏꯃꯨꯡꯗ ꯑꯗꯨꯅꯅꯦ
ꯑꯣ ꯑꯆꯥ ꯑꯆꯥ ꯑꯆꯥ ꯑꯩ ꯈꯠꯅ ꯆꯩꯅꯕ ꯌꯥꯎꯕ꯭ꯔꯥꯅ ꯈꯜꯂꯨꯔꯦ ꯑꯩꯈꯣꯏ ꯆꯥꯛ ꯊꯣꯡꯉꯕ ꯅꯣꯏ ꯅꯣꯏꯗꯤ
ꯑꯩꯈꯣꯏ ꯆꯥꯛꯁꯦ ꯊꯣꯡꯕ ꯍꯧꯈꯔꯦ
ꯑꯣ ꯀꯔꯤ ꯏꯟꯖꯥꯡ ꯊꯣꯡꯈ꯭ꯔꯒꯦ
ꯑꯩꯈꯣꯏꯒꯤ ꯁꯦꯕꯣꯠꯀ ꯏꯃ ꯌꯥ ꯉꯜꯂꯤꯅꯣ ꯅꯣꯏ ꯏꯃꯨꯡꯁꯤꯡꯅ ꯆꯥꯕ ꯍꯩꯅꯔꯕꯣ ꯌꯥꯝ ꯌꯥꯝ ꯊꯦꯡꯗꯥꯏꯅꯦ ꯃꯃꯥꯡꯉꯩꯗꯗꯤ
ꯇꯥꯕ ꯍꯩꯔꯦ ꯃꯃꯥꯡꯉꯩꯗ ꯊꯦꯡꯉꯝꯕꯗꯣ ꯎ ꯑꯩꯈꯣꯏꯒꯤ ꯎꯝ ꯅꯨꯄꯤ ꯌꯥꯝ ꯂꯩꯌꯦꯕ ꯃꯔꯤꯟ ꯌꯥꯝ ꯇꯟꯕ ꯍꯥꯏꯇꯥꯔꯦ ꯍꯧꯖꯤꯛꯀꯥꯟꯗꯤ ꯃꯕꯨꯛ ꯑꯩꯁꯦ ꯐꯗꯅ ꯑꯗꯒꯤ ꯒ꯭ꯌꯥꯟ ꯈꯔ ꯇꯥꯔꯦ ꯄꯩꯁꯥ ꯑ ꯀꯔꯤꯒꯁꯦ ꯄꯩꯁꯥꯒꯁꯦ ꯌꯥꯝ ꯇꯥꯜꯂꯦ ꯑꯗꯒꯤ ꯊꯕꯛ ꯑꯗꯨ ꯁꯠ ꯁꯠ ꯁꯠ ꯁꯠ ꯂꯣꯏ ꯌꯥꯡꯁꯤꯟꯅꯔꯕ ꯍꯥꯏꯇꯥꯔꯦ ꯑꯗꯨꯗꯨꯅ ꯀꯩ ꯇꯧꯔꯤꯅꯦ ꯑꯩꯈꯣꯏ ꯏꯨꯡꯗ ꯅꯨꯄꯤ ꯇꯔꯨꯛ ꯂꯩ ꯑꯃꯗꯤ ꯃꯌꯨꯝ ꯄꯥꯟꯈ꯭ꯔꯦ ꯀꯩ ꯇꯧꯋꯦ ꯑꯍꯨꯝ ꯑꯃꯗꯤꯝ ꯂꯩꯔꯤ ꯑꯗꯨꯁꯨ ꯀꯨꯏꯔꯔꯣꯏ ꯍꯣꯏ ꯃꯤ
ꯀꯩ ꯅꯨꯄꯤ ꯇꯔꯨꯛ ꯂꯩ ꯍꯥꯏꯔꯒ ꯑꯍꯨꯝ ꯑꯨꯨꯝ ꯑꯣ ꯑꯣ ꯐꯩꯅꯩꯅ
ꯅ ꯑꯩ ꯅꯨꯄꯤ ꯇꯔꯨꯛ ꯍꯥꯏꯕꯅꯦ ꯑꯩ ꯅꯨꯄꯤ ꯃꯔꯤ ꯍꯥꯏꯕꯅꯤ ꯀꯩꯅꯣ
ꯅꯃꯗꯤ
ꯎꯝ ꯑꯩꯈꯣꯏ ꯏꯃꯥꯥꯁꯦ ꯃꯉꯥꯒ ꯊꯥꯏ ꯑꯩꯈꯣꯏ ꯏ ꯃꯥꯥꯒ ꯊꯥꯏ ꯍꯣ ꯍꯣꯏ ꯍꯣꯏ ꯍꯣꯏ
ꯑꯣ ꯃꯁꯤ ꯌꯦ ꯍꯥꯥꯛꯇꯥꯔꯣ
ꯑꯗꯨꯅꯤ ꯑꯩꯆꯦ ꯉꯥꯛꯇꯅꯤ ꯏꯆꯦ ꯉꯥꯛꯇꯅꯤ ꯍꯧꯖꯤꯛ ꯃꯇꯝ ꯃꯇꯨꯡ ꯏꯟꯅ ꯑꯃ ꯍꯌꯦꯡ ꯃꯊꯪ ꯆꯍꯤꯗꯒ ꯑꯃꯒ ꯆꯠꯀꯗ꯭ꯔꯥ ꯑꯗꯩꯗꯤ ꯃꯊꯪ ꯆꯍꯤ ꯑꯃꯃꯨꯛ ꯑꯣꯠꯂꯛꯄ ꯈꯣꯠꯄꯗ ꯑꯃꯃꯨꯛ ꯊꯥꯗꯣꯛꯅꯕꯅ ꯄ꯭ꯂꯥꯟ ꯑꯃ ꯁꯤꯜꯂꯕꯅꯤ ꯑꯩꯈꯣꯏ ꯏꯆꯦ ꯑꯍꯟꯗꯒꯤ ꯏꯃꯥꯗꯒꯤ ꯂꯣꯏ ꯍꯦꯛ ꯌꯥꯎꯔꯒ
ꯂꯥꯟꯁꯦ ꯃꯊꯪ ꯃꯊꯪ ꯌꯥꯊꯔꯦꯕ
ꯑ ꯄ꯭ꯂꯥꯟꯁꯦ ꯃꯊꯪ ꯃꯊꯪ ꯃꯊꯪ ꯌꯥꯠꯈ꯭ꯔꯦ
ꯑꯗꯨꯗꯤ ꯅꯪꯒꯤ ꯅꯆꯦ ꯑꯣꯏꯔꯗꯤ ꯅꯆꯦꯁꯤꯡꯗꯣ ꯆꯍꯤ ꯌꯥꯝꯃꯅꯤꯅꯦ
ꯑꯁ ꯌꯥꯝꯃꯦꯗ ꯑꯩꯕꯧ ꯀꯨꯟ ꯇꯧꯔꯛ ꯁꯣꯔꯦ ꯑꯩꯁꯤꯦ ꯑꯗꯨꯅꯦ ꯑꯩꯒꯤꯐꯧ ꯀꯨꯟꯇꯔꯨꯛ ꯑꯩꯕꯨꯧ ꯀꯨꯟ ꯇꯔꯨꯛ ꯁꯨꯔꯦ ꯑꯇꯩ ꯑꯇꯩꯗꯨꯗꯤ ꯀꯌꯥ ꯀꯌꯥ ꯐꯥꯔꯝꯃꯅꯤ ꯈꯜꯂꯣꯗꯅ
ꯃ ꯑꯗꯨꯗꯤ ꯑꯁ ꯁꯤꯠꯈꯤꯗ꯭ꯔꯥ
ꯁꯤꯅꯤꯗ ꯀꯩꯗ ꯏꯆꯦꯉꯁꯤ ꯌꯥꯝ ꯐꯩꯗ ꯑꯩꯈꯣꯏ ꯏ ꯆꯦꯉꯁꯦ ꯌꯥꯝ ꯐꯒꯂꯖꯅꯤ ꯑꯗꯨꯗꯨꯅ ꯀꯩꯗꯧꯕꯩ ꯁꯤꯠꯂꯣꯏꯗꯣꯏꯅꯣ ꯎꯝ
ꯑꯣ ꯑꯩꯗꯤ ꯁꯤꯠꯂꯔꯣꯏꯗ꯭ꯔꯥ ꯆꯍꯤ ꯑꯥ ꯌꯧꯔꯝꯃꯅꯦꯅ ꯈꯜꯂꯨꯕ
ꯑꯣ ꯑꯗꯨꯝꯕ ꯂꯩꯇꯦ ꯑꯗꯨꯝꯕ ꯂꯩꯇꯦ ꯑꯩꯈꯣꯏ ꯃꯁꯥ ꯃꯁꯥ ꯏꯁꯥꯅ ꯒ꯭ꯌꯥꯟ ꯂꯣꯏ ꯇꯥꯏꯌꯦꯕ ꯇꯥꯕꯅꯤꯅꯀꯣ ꯃꯇꯝꯒꯤ ꯃꯇꯨꯡ ꯎꯝ ꯇꯝꯒꯤ ꯃꯇꯨꯡ ꯏꯟꯅ ꯑꯗꯨꯝ ꯂꯣꯏ ꯆꯠꯈꯤꯅꯤ ꯈꯪꯉꯤ ꯂꯩꯍꯧꯗꯣꯏꯁꯦ ꯑꯩ ꯏꯅꯥꯎꯄꯥꯥꯡꯒ ꯑꯩꯒ ꯈꯛꯇꯅꯤꯅꯦ ꯂꯩꯍꯧꯗꯣꯏꯁꯦ ꯍ ꯑꯩꯁꯤꯅ ꯃꯦꯟꯃꯥꯟ ꯇꯥꯗꯅ ꯂꯩꯔꯤ ꯑꯩꯈꯣꯏ ꯏꯆꯤꯟꯅꯥꯎꯔꯣ ꯇꯔꯨꯛꯅꯦ
ꯇꯔꯨꯛ
ꯇꯔꯨꯛꯅꯦ ꯏꯆꯅꯥꯎ ꯇꯔꯨꯛ ꯎꯝ
ꯅꯨꯄꯤ ꯀꯌꯥ ꯅꯨꯄꯥ ꯀꯌꯥ
ꯅꯨꯄꯤꯁꯦ ꯅꯨꯄꯤꯁꯤꯅ ꯅꯨꯄꯤ ꯃꯔꯤ
ꯎꯝ
ꯑꯗꯩꯗꯤ ꯅꯨꯄꯤ ꯃꯔꯤꯁꯤꯅ ꯅꯨꯄꯥ ꯑꯁꯤꯅ ꯑꯩꯒ ꯊꯥꯔꯒ ꯏꯅꯥꯎꯨꯄꯥꯒ
ꯑꯗꯨꯗꯤ ꯅꯆꯤꯟꯜ ꯃꯅꯥꯎ ꯇꯔꯨꯛꯅꯤꯅꯤ ꯑꯗꯨꯗꯤ ꯅꯨꯄꯤ ꯃꯔꯤ ꯅꯨꯄꯥ ꯑꯅꯤ
ꯑꯣ ꯏꯆꯤꯟ ꯏꯅꯥꯎ ꯌꯥꯝꯕꯁꯦ ꯅꯨꯡꯉꯥꯏꯕ꯭ꯔꯣ
ꯆꯤꯟ ꯏꯅꯥꯎ ꯌꯥꯝꯕꯁꯦ ꯎꯝ ꯍꯣꯏ ꯅꯨꯡꯉꯥꯏ ꯑꯃꯔꯣꯝꯗ ꯑꯃꯨꯛ ꯈꯟꯅꯩ ꯑꯃꯔꯣꯝꯗ ꯑꯃꯨꯛ ꯑꯩ ꯍꯛꯇ ꯂꯣꯏ ꯇꯥꯊꯣꯛꯃꯤꯟꯅꯩ ꯑꯗꯒꯤ ꯁꯨꯝ ꯑꯃꯨꯛ ꯅꯨꯡꯉꯥꯏꯕ ꯂꯩ ꯄꯣꯟꯇꯦꯗ ꯏꯆꯤꯟꯜ ꯏꯅꯥꯎ ꯌꯥꯝꯕ ꯍꯥꯏꯁꯦ ꯃꯤꯅꯁꯨ ꯂꯥꯛꯆꯕ ꯉꯝꯗꯦ ꯑꯗꯣ ꯑꯗꯒꯤ ꯑꯋꯥ ꯑꯅꯥ ꯇꯥꯕ ꯃꯇꯝꯗ ꯑꯩꯈꯣꯏ ꯄꯨꯜꯂꯞ ꯍꯦꯛ ꯌꯣꯝꯁꯤꯟꯗꯔꯒ ꯋꯥꯔꯤ ꯁꯥꯟꯅꯩꯗꯣ ꯑꯗꯥꯏꯗꯤ ꯑ ꯑꯇꯩ ꯑꯗꯨꯝ ꯂꯣꯏ ꯅꯨꯡꯉꯥꯏ ꯍꯥꯏꯇꯥꯔꯦ ꯊꯣꯏꯗꯣꯛꯄ ꯅꯨꯡꯉꯥꯏꯇꯕ ꯈꯣꯠꯇꯕ ꯀꯔꯤꯝ ꯂꯩꯇꯦ ꯂꯣꯏꯅ ꯅꯨꯡꯉꯥꯏ ꯂꯣꯏꯅ ꯐꯩ ꯂꯣꯏꯅ ꯒ꯭ꯌꯥꯟ ꯇꯥꯏ ꯂꯥꯏꯔꯤꯛ ꯂꯥꯏꯁꯨ ꯂꯣꯏ ꯍꯩ ꯃꯥꯒꯤ ꯊꯕꯛ ꯏꯟꯈꯥꯡꯗ ꯑꯣꯏꯅ ꯄꯨꯅ ꯎꯝ ꯈꯔ ꯍꯣꯏ ꯎꯝ ꯑꯗꯨꯝ ꯊꯥꯒꯠ ꯆꯠꯂꯤ ꯍꯥꯏꯇꯥꯔꯦꯝ ꯆꯦꯡꯉꯁꯦꯀꯣ ꯂꯣꯏꯅ ꯐꯕꯅꯤꯅꯀꯣ ꯂꯣꯏ ꯊꯥꯒꯠꯂꯦ
ꯑꯣꯏꯅꯦ ꯑꯗꯣ ꯏꯆꯤꯟ ꯏꯅꯥꯎ ꯌꯥꯝꯕꯁꯦ ꯅꯨꯡꯉꯥꯏꯕꯁꯦ ꯃꯤꯑꯣꯉꯥꯡꯅꯕꯁꯨ ꯌꯥꯝ ꯅꯨꯡꯉꯥꯏꯕꯅꯤꯅꯦ
ꯑ ꯑꯗꯨ ꯉꯥꯡꯕꯁꯦ ꯍꯣꯏ ꯅꯣꯡ ꯐꯥꯗꯣꯛ ꯃꯣꯏꯗ ꯐꯠꯇꯕ ꯍꯧꯔꯀꯥꯟꯗꯗꯤ ꯉꯥꯡꯉꯤ ꯊꯣꯏꯗꯣꯛꯄ ꯉꯥꯡꯕꯗꯤ ꯈꯣꯠꯄ ꯂꯩꯇꯦ ꯅꯣꯏꯗꯤ ꯀꯌꯥꯅꯣ
ꯑꯩꯈꯣꯏꯗꯤ ꯑꯍꯨꯝ ꯈꯛꯇꯅꯦ
ꯑꯣ ꯌꯥꯝꯝ ꯐꯥꯏꯅꯤꯅ ꯑꯣ ꯑꯗꯨꯗꯤ ꯌꯥꯝ ꯐꯩꯅꯦ ꯑꯗꯨꯗꯤ
ꯍꯣꯏ
ꯎꯝ ꯑ
ꯏꯆꯤꯜ ꯏꯅꯥꯎ ꯌꯥꯝꯕꯅ ꯅꯨꯡꯉꯥꯏꯕꯅꯤꯗ ꯌꯥꯝꯗꯕꯁꯦ ꯅꯨꯡꯉꯥꯏꯇꯦ ꯑꯩ ꯅꯨꯄꯤ ꯏꯊꯟꯗꯅꯦꯕꯀꯣ
ꯎꯝ
ꯑꯗꯨꯅ ꯅꯨꯡꯉꯥꯏꯇꯦ
ꯑꯣ
ꯕ꯭ꯔꯣ ꯍꯣꯏꯒꯤꯗꯤ ꯕꯥꯏ ꯍꯣꯏꯒꯤꯗꯤ ꯌꯥꯝ ꯐꯥꯏꯅꯦ ꯅꯆꯤꯟ ꯅꯅꯥꯎ ꯇꯔꯨꯛꯀ ꯁꯨꯏꯅꯦ
ꯍꯣꯏ
ꯍꯧꯖꯤꯛ ꯀꯩ ꯇꯧꯕꯤꯔꯝꯃꯤꯅꯣ ꯕꯥꯏꯁꯤꯕꯣ
ꯑꯁ ꯐꯣꯟ ꯋꯥꯔꯤ ꯁꯥꯟꯅꯩꯁꯤꯅꯤ ꯀꯩꯅꯣ ꯑꯦ ꯊꯣꯏꯗꯣꯛꯄ ꯑꯩꯈꯣꯏꯅꯤ ꯑꯩꯈꯣꯏ ꯀꯔꯤ ꯇꯧꯗꯣꯏꯅꯣ ꯋꯥꯔꯤ ꯁꯥꯟꯅꯔꯒ ꯂꯩꯁꯤꯕꯨ ꯀꯩꯅꯣ ꯍꯧꯖꯤꯛ ꯀꯩꯗꯧꯔꯝꯃꯤꯅꯣꯌꯦ
ꯑꯗꯨ ꯅꯠꯇꯕꯗ ꯍꯥꯏꯗꯤ ꯁꯤ ꯁꯥꯟꯅꯗ꯭ꯔꯤꯀꯥꯟ ꯃꯃꯥꯡꯗ ꯀꯔꯤ ꯇꯧꯔꯝꯃꯤꯅꯣ ꯍꯥꯏꯕꯅꯤꯗ
ꯁꯤ ꯁꯥꯟꯅꯗꯔꯤ ꯃꯃꯥꯡꯗꯔꯣ ꯀꯔꯤꯝ ꯇꯧꯔꯝꯗꯦꯗ ꯑꯗꯨꯝ ꯂꯩꯔꯝꯃꯦ
ꯑꯣ ꯑꯣꯛ ꯂꯣꯏꯅ ꯇꯥꯏꯅꯦ ꯕ꯭ꯔꯣꯖꯦ
ꯑꯣꯛꯁꯦ ꯑꯣꯛꯀꯤ ꯋꯥꯔꯤꯖ‌ꯦ ꯑꯗꯨꯝ ꯍꯦꯛ ꯏꯁꯨꯡ ꯏꯃꯥꯟꯅꯕ ꯃꯌꯥꯝꯁꯤꯅꯕꯀꯣ ꯑꯣꯛ ꯂꯣꯏ ꯈꯪꯕꯒꯤꯀꯣ ꯋꯥꯔꯤꯁꯦ ꯑꯣꯛ ꯂꯣꯏꯕ ꯉꯥꯛꯇ ꯑꯣꯏꯅ ꯇꯧꯈ꯭ꯔꯦ ꯑꯗꯣ
ꯋꯥꯔꯤꯖꯤ ꯑꯣꯛ ꯂꯣꯏꯕ ꯉꯥꯛꯇꯗ ꯆꯠꯂꯝꯃꯅꯤ ꯑꯗꯨꯅꯤ
ꯎꯝ
ꯑꯣꯛ ꯆꯥꯛꯇꯤ ꯊꯣꯡꯗ꯭ꯔꯣ
ꯑꯣꯛ ꯆꯥꯛꯇꯤ ꯑꯩꯈꯣꯏ ꯃꯥꯒ ꯑꯩꯈꯣꯏ ꯄꯥꯒꯅ ꯍꯧꯖꯤꯛ ꯀꯩ ꯇꯧꯕꯅꯦ ꯃꯩ ꯇꯦꯛꯍꯧꯕꯅꯦꯕꯀꯣ
ꯑꯥ ꯀꯥꯂꯦꯟꯗ ꯃꯩ ꯇꯦꯛꯏꯕ
ꯎꯝ ꯑꯗꯨꯅꯤ ꯑꯗꯨꯃꯥꯏꯅ ꯑꯗꯨꯃꯥꯏꯅ ꯇꯧꯍꯧꯏ
ꯎꯝ
ꯂꯩꯍꯧꯏ
ꯑꯣ
ꯑꯗꯣ
ꯕ꯭ꯔꯣꯍꯣꯏꯒꯤ ꯐꯥꯗꯔꯗꯤ ꯀꯔꯤ ꯀꯔꯤ ꯍꯣꯠꯅꯔꯤꯒꯦ
ꯑꯁ ꯃꯥꯁꯦ ꯀꯔꯤ ꯇꯧꯏ ꯍꯥꯏꯇꯥꯔꯦ
ꯑ ꯁ꯭ꯀꯨꯜ ꯑꯃ ꯎꯝ ꯎꯝ ꯎꯝ ꯂꯥꯛꯑꯦ ꯂꯥꯛꯑꯦ ꯏꯃꯥꯟꯅꯕ ꯍꯣꯏ ꯁꯨꯝ ꯇꯧꯔꯛꯏ ꯖꯥꯠꯅꯤꯗ ꯀꯔꯤ ꯍꯥꯏꯅꯤꯡꯉꯤꯖꯥꯠꯅꯣ ꯈꯪꯗꯦ ꯎꯝ ꯀꯔꯤꯕꯨ ꯍꯥꯏꯅꯤꯡꯉꯤꯅꯣ ꯈꯪꯗꯦ ꯇꯧꯔꯛꯏꯅꯤ
ꯀꯔꯤ ꯍꯣꯠꯅꯔꯤꯕ ꯕ꯭ꯔꯣ ꯍ‌ꯣꯏꯒꯤ ꯐꯥꯗꯔꯗꯣ
ꯑꯣ ꯑꯣ ꯑꯁ ꯁꯣꯝꯗ ꯋꯥꯔꯤꯁꯦ ꯑꯃꯔꯣꯝꯗ ꯆꯠꯂꯤꯉꯩꯗ ꯀꯥꯎꯕꯨ ꯀꯥꯎꯏꯅꯦ ꯑꯣ ꯁ꯭ꯀꯨꯜ ꯃꯆꯥ ꯑꯃ ꯀꯔꯤ ꯑꯃ ꯇꯧꯔꯤꯌꯦ ꯍꯥꯏꯗꯤ ꯁ꯭ꯀꯨꯜ ꯃꯆꯥ ꯑꯃ ꯍꯥꯏꯗꯤ ꯑꯥ ꯁ꯭ꯀꯨꯜ ꯄꯨꯔꯤꯌꯦ ꯑꯗꯣ ꯍꯥꯟꯅꯗꯤ ꯁ꯭ꯀꯨꯜ ꯑꯆꯧꯕ ꯑꯃꯥꯗ ꯑꯣꯖꯥ ꯑꯣꯏꯔꯝꯕꯅꯦ ꯆꯍꯤ ꯍꯨꯝꯐꯨ ꯃꯉꯥ ꯁꯨꯔꯛꯄꯒꯤ ꯄ꯭ꯔꯥꯏꯕꯦꯠ ꯁ꯭ꯀꯨꯜꯅꯦꯕ ꯄ꯭ꯔꯥꯏꯕꯦꯠ ꯁ꯭ꯀꯨꯜꯗ ꯑꯣꯖꯥ ꯑꯣꯏꯔꯝꯕꯗꯣ ꯃꯥ ꯀꯔꯤ ꯇꯧꯈ꯭ꯔꯦ ꯑꯥ
ꯃꯥꯒꯤ ꯆꯍꯤ ꯂꯣꯏꯈ꯭ꯔꯦ ꯍꯣꯏꯅꯦ ꯃꯥꯒꯤ ꯇꯥꯏꯅꯦ ꯑꯩꯁꯨ ꯑ ꯀꯩ ꯍꯥꯏꯒꯦ ꯕ꯭ꯔꯣꯍꯣꯏꯒꯤ ꯐꯥꯗ꯭ꯔꯗꯣ ꯑꯥ ꯂꯣꯏ ꯈꯪꯅꯩꯅꯦ ꯃꯌꯥꯝꯅ ꯈꯪꯗꯕ ꯑꯃꯇ ꯂꯩꯇꯦꯅꯦ ꯑꯩꯈꯣꯏꯒꯤ ꯁ꯭ꯋꯥꯏ ꯑꯦꯔꯤꯌꯥ ꯑꯗꯒꯤ ꯑꯥ ꯌꯥꯝ ꯐꯩ ꯍꯥꯏꯅꯩꯌꯦꯕ ꯃꯤꯅꯥ
ꯎꯝ
ꯑꯗꯣ ꯃꯤ ꯃꯤꯅ ꯎꯁꯤꯜꯂꯛꯇꯕꯒꯗꯤ ꯌꯥꯗꯦ ꯍꯥꯏꯅꯦ
ꯍꯣꯏ ꯑꯗꯨꯃꯥꯏꯅ ꯂꯩ
ꯍꯣꯏꯅꯦ ꯃꯕꯨꯛ ꯌꯥꯝ ꯐꯩ ꯑꯥ ꯃꯤꯉꯣꯟꯗ ꯀꯥꯏꯗꯕ ꯃꯤꯅꯤꯅ ꯍꯥꯏꯅꯩꯕ ꯑꯗꯨꯒ ꯃꯤꯅ ꯃꯤꯅꯒ ꯎꯁꯤꯜꯂꯛꯇ꯭ꯔꯗꯤ ꯃꯉꯣꯟꯗ ꯍꯟꯅ ꯌꯦꯡꯗꯦ ꯍꯥꯏꯔꯤꯅꯦ
ꯍꯣꯏ ꯍꯣꯏ ꯑꯗꯨꯃꯥꯏꯅ ꯈꯟꯕ ꯃꯤꯅꯤ
ꯍꯣꯏ ꯍꯣꯏ ꯃꯤꯅ ꯍꯥꯏꯅꯩꯌꯦꯕꯀꯣ ꯑꯈꯣꯏꯁꯨ ꯎꯝ ꯑꯈꯣꯏꯁꯨ ꯅꯛꯅꯕꯅꯤꯅ ꯇꯥꯏꯌꯦꯕ
ꯎꯝ
ꯑꯣ ꯐꯩꯌꯦ ꯐꯩꯌꯦ ꯃꯤ ꯃꯥꯒꯤ ꯁꯥꯇ꯭ꯔ ꯃꯌꯥꯝ ꯃꯤ ꯃꯌꯥꯝꯁꯤꯅ ꯈꯪꯅꯩ ꯃꯕꯨꯨꯛ ꯌꯥꯝ ꯐꯕ ꯃꯤꯅꯤ ꯍꯥꯏꯌꯦꯕꯀꯣ ꯑꯩꯉꯣꯟꯗ ꯍꯥꯏꯕ ꯃꯕꯨꯛ ꯐꯕ ꯃꯕꯨꯛ ꯆꯦꯜ ꯆꯥꯎꯕ
ꯎꯝ
ꯃꯤꯅꯤꯅ ꯇꯥꯏꯌꯦꯕ ꯑꯩꯁꯨ ꯗꯦꯋꯥꯔꯤꯅꯤ ꯗꯕ꯭ꯔꯣ
ꯏꯗꯣ ꯍꯧꯖꯤꯛ ꯁ꯭ꯀꯨꯜ ꯑꯃ ꯄꯨꯔꯤꯁꯤꯁꯨ ꯌꯥꯝ ꯅꯦꯛꯑꯦ ꯁꯤꯗ ꯑꯉꯥꯡ ꯃꯆꯥꯒꯤ ꯑꯣꯏꯅ ꯄꯨꯕ ꯍꯥꯏꯇꯥꯔꯦ
ꯍꯣꯏꯅꯦ ꯍꯣꯏꯅꯦ
ꯑꯉꯥꯡ ꯃꯆꯥꯒꯤ ꯎꯝ
ꯑꯣꯖꯥ ꯁꯨꯝ ꯑꯣꯏꯔ ꯂꯥꯛꯄꯅꯤꯅ ꯌꯨꯝꯗ ꯂꯩ ꯊꯣꯛꯄꯗꯣ ꯍꯩꯅꯗꯕ ꯑꯗꯨꯗ ꯄꯨꯕꯅꯦ ꯍꯥꯏꯅꯦ ꯑꯗꯨꯗ ꯄ꯭ꯔꯤꯟꯁꯤꯄꯥꯜ ꯑꯣꯏꯅ ꯂꯩꯕꯅꯤ ꯍꯥꯏꯅꯦ ꯑꯥ ꯄꯩꯁꯥꯕꯨꯗꯤ ꯌꯥꯝ ꯐꯪꯕ ꯅꯠꯇꯦ ꯍꯥꯏꯌꯦꯦ ꯑꯗ ꯁꯨꯝ ꯌꯨꯝꯗ ꯁꯨꯝ ꯂꯩꯁꯟꯕꯗꯣ ꯎꯝ ꯌꯨꯝꯗ ꯁꯨꯝ ꯂꯩꯁ ꯇꯟꯕꯗꯣ ꯑꯗꯨꯗ ꯑꯈꯣꯏ ꯋꯥꯈꯟꯁꯤꯁꯨ ꯆꯥꯎꯊꯣꯔꯛꯇꯦꯗꯅ ꯌꯨꯝꯗ ꯂꯣꯏꯁꯟꯕ ꯍꯥꯏꯁ ꯑꯗꯨꯗꯤ ꯃꯄꯥꯥꯟꯁꯨ ꯊꯣꯛꯂꯛꯇꯦꯗꯅ ꯑꯗꯨꯗ ꯇꯦꯛ ꯇꯦꯛ ꯃꯌꯥꯝꯒꯁꯨ ꯄꯨꯟꯕ ꯑꯗꯨꯃꯥꯏꯅ ꯇꯧꯕꯅꯦ ꯍꯥꯏꯅꯦ ꯁ ꯑꯩꯅꯦ ꯍꯦꯟꯅ ꯈꯪꯉꯝꯃꯕ ꯋꯥꯔꯤꯁꯦ
ꯋꯥꯔꯤꯁꯤ ꯅꯥꯪꯟ ꯅꯪ ꯅꯪ ꯅꯪ ꯆꯨꯝꯃꯤꯅꯦ ꯅꯪ ꯀꯔꯤ ꯇꯧꯏꯀꯣ ꯑꯈꯣꯏ ꯕꯥꯍꯣꯏꯒꯤ ꯀꯩ ꯁ꯭ꯀꯨꯜꯗ ꯑꯣꯖꯥ ꯑꯣꯏꯀꯣ ꯅꯪ
ꯑꯣ ꯑꯩ ꯂꯣꯏ ꯈꯪꯉꯤꯅꯦ
ꯑꯩꯁꯦ ꯀꯌꯥꯗ ꯄꯪꯉꯨꯔꯤꯅꯤꯌꯣꯡꯅꯦ ꯅꯪꯅꯦꯅ ꯈꯪꯉꯒ ꯅꯪ ꯀꯥꯗ꯭ꯔ ꯇꯧꯕ ꯑꯣꯏꯔꯝꯃꯦꯗ ꯑꯩꯉꯣꯟꯗ
ꯔꯕꯣꯒꯤ ꯅꯅꯥꯎ ꯅꯨꯄꯥꯗꯨꯗꯤ ꯀꯔꯤ ꯀꯔꯤ ꯍꯣꯠꯅꯔꯤꯒꯦ
ꯑꯗꯨꯁꯨ ꯈꯪꯉ ꯂꯩꯔꯝꯗꯧ ꯃꯥꯜꯂꯦꯗ ꯃꯥꯗꯤ ꯑꯗꯨꯝ ꯀꯩ ꯇꯧꯔꯤ ꯑ ꯑꯇꯣꯞꯄ ꯀꯩ ꯇꯧꯍꯜꯂꯤꯌꯦ ꯀꯣꯆꯤꯡ ꯀꯩꯀꯩ ꯌꯥꯎꯔꯒ ꯑꯦꯛꯖꯥꯝ ꯂꯥꯏꯔꯤꯛ ꯇꯝꯃꯤ ꯂꯥꯏꯔꯤꯛ ꯇꯝꯃꯤ ꯍꯣꯏ ꯍꯣ ꯍꯣꯏ ꯀꯣꯆꯤꯡ ꯑꯃ ꯌꯥꯎꯈꯗꯤ ꯊꯥꯗꯅ ꯈꯣꯠꯇꯅ ꯇꯧꯔꯤ
ꯑꯣ ꯑꯩꯈꯣꯏꯒꯤ ꯑ ꯑꯩꯈꯣꯏ ꯁꯥꯔꯅ ꯍꯥꯏꯕꯗꯗꯤ ꯕ꯭ꯔꯣꯖꯦ ꯌꯥꯍꯧ ꯌꯥꯝ ꯊꯦꯡꯏꯤ ꯑꯗꯨꯗꯒꯤꯗꯤ ꯅꯨꯡꯗꯥꯡ ꯊꯦꯡꯉ ꯊꯦꯡꯉꯀꯥꯟꯗꯁꯨ ꯍꯟꯖꯜꯂꯛꯏ ꯍꯥꯏꯅꯦ ꯀꯩꯗꯧꯔꯒ ꯂꯩꯒꯦꯅꯦ
ꯈꯔ ꯈꯔ ꯅꯍꯥ ꯑꯣꯏꯕꯒꯤ ꯄꯨꯟꯁꯤꯁꯦ ꯀꯩ ꯇꯧꯒꯦꯅ ꯅꯨꯡꯉꯥꯏꯇꯧꯀꯦꯅ ꯍꯤꯡꯉꯤꯑꯦ ꯑ ꯁꯤꯗꯧ ꯑꯃ ꯄꯣꯛꯅꯤ ꯅꯨꯡꯉꯥꯏꯅ ꯂꯩꯗꯅ
ꯅ ꯑꯥ ꯅꯍꯥ ꯑꯣꯏꯔꯤꯀꯥꯟꯗ ꯍꯣꯠꯅ ꯍꯧꯒꯗꯕ ꯕ꯭ꯔꯗꯔ ꯕ꯭ꯔꯗꯔꯅ ꯍꯥꯏꯔꯤꯀꯥꯟꯗ ꯍꯣꯠꯅꯒꯗꯕꯅꯤꯀꯣ ꯅꯍꯥꯎꯅꯤ ꯀꯥꯟꯗ ꯍꯣꯅꯗꯅ ꯑꯍꯟ ꯑꯣꯏꯔꯀꯥꯟꯗ ꯍꯣꯠꯅꯕ ꯌꯥꯕ ꯅꯠꯇꯦꯀꯣ ꯕ꯭ꯔꯗꯔ
ꯅꯠꯇꯦ ꯅꯠꯇꯦ ꯈꯪꯉꯤ ꯈꯪꯉꯤ ꯈꯪꯉꯤ ꯑꯗꯨꯕꯨꯗꯤ ꯌꯥꯝ ꯍꯦꯟꯅ ꯈ ꯊꯝꯅꯤꯡꯗꯦꯗ ꯀꯩꯗꯧꯩ ꯊꯝꯅꯤꯡꯗꯣꯏꯅꯣ ꯎꯝ
ꯎꯝ ꯕ꯭ꯔꯥꯗꯔ ꯇꯨꯌꯦꯞ ꯃꯤꯅꯠꯁ ꯐꯥꯈ꯭ꯔꯗꯤ ꯑꯃꯨꯛꯀ ꯇꯧꯕꯤꯔꯛꯑꯣ ꯑꯩꯈꯣꯏ ꯁꯦꯟ ꯇꯥꯟꯗꯕ ꯌꯥꯗꯕꯅꯤꯅꯦ
ꯑꯗꯨ ꯍꯥꯏꯕ ꯌꯥꯗꯦꯅꯦ ꯐꯠꯇꯦꯅꯦ ꯑꯣ ꯉꯥꯡꯕ ꯍꯥꯏꯕ ꯌꯥꯗꯦ ꯐꯠꯇꯦꯕ
ꯃꯤꯑꯣꯏꯕꯅ ꯍꯤꯡꯉꯤꯁꯦ ꯄꯩꯁꯥ ꯇꯥꯅꯕ ꯅꯠꯇ꯭ꯔꯣ